ꯇꯥꯕ꯭ꯔꯣ ꯑꯁꯤꯗꯤꯀꯣ ꯃꯊꯟꯇ ꯃꯨꯠ ꯑꯣ ꯇꯥꯏ ꯇꯥꯏ ꯃꯊꯟꯇ ꯃꯥ ꯃꯨꯠꯀꯅꯤꯀꯣ ꯅꯪꯅ ꯃꯨꯠꯊꯠꯄ ꯌꯥꯗꯦꯀꯣ꯫ ꯇꯥꯕ꯭ꯔꯣ꯫
ꯑꯣ ꯇꯏꯌꯦ꯫
ꯑꯣ ꯑꯣ ꯅꯪ ꯅꯦꯠꯋꯥꯛ ꯂꯩ ꯅꯨꯡꯉꯥꯏꯕ ꯃꯐꯝꯗ ꯅꯠꯇꯕ ꯃꯥꯜꯂꯦꯗ꯫
ꯑꯩ ꯅꯦꯋꯥꯛ ꯅꯨꯡꯉꯥꯏ꯫
ꯏꯇꯥ ꯅꯪꯕꯨ ꯅꯨꯡꯉꯥꯏꯔꯤꯕꯣ꯫ ꯆꯥꯛꯇꯤ ꯆꯥꯅꯔꯕꯣ ꯆꯥꯛꯇꯤ ꯆꯥꯔꯕꯣ꯫
ꯆꯥ
ꯑꯣ ꯀꯩ ꯏꯟꯖꯥꯥꯡ ꯊꯣꯡꯒꯦ꯫ ꯆꯥꯗ꯭ꯔꯤ ꯑꯩꯁꯨ ꯑꯁ ꯀꯔꯤꯅꯣ ꯍꯨꯖꯤꯛꯇ ꯑꯩ ꯊꯕꯛ ꯍꯜꯂꯛꯇ ꯉꯥꯏꯔꯤꯌꯦ꯫
ꯑꯣ ꯑꯩꯁꯨ ꯑꯗꯨꯝ ꯌꯨꯝꯗ ꯉꯁꯤꯗꯤ ꯑꯗꯨꯝ ꯂꯩꯔꯦ ꯑꯗꯣ ꯑ ꯀꯔꯤ ꯑꯥ ꯊꯕꯛ ꯏꯪꯈꯥꯡ ꯇꯧꯔꯒ ꯀꯣ꯫ ꯍꯤꯡꯒꯣꯟ ꯑꯃꯨꯛꯁꯦ ꯋꯥꯏ ꯑꯃꯨꯛꯇꯩ꯫
ꯂꯣꯏꯔꯦ ꯂꯣꯏꯔꯦ ꯅꯣꯏ ꯍꯤꯡꯒꯣꯟꯗꯨꯕꯨ ꯀꯩꯀꯩ ꯍꯧꯔꯒꯦ꯫
ꯑꯩꯈꯣꯏꯗꯤ ꯕꯤꯟꯁꯒꯨꯝꯕ ꯑ ꯀꯣꯕꯤ ꯃꯅꯥꯝ ꯃꯌꯥꯝ ꯊꯥꯏꯌꯦ ꯑꯗꯣ꯫ ꯅꯪꯗꯤ ꯑꯝ ꯑꯥ ꯀꯔꯤ ꯊꯕꯛ ꯇꯧꯔꯤꯅꯣ꯫
ꯑꯁ ꯑꯩꯗꯤ ꯑꯥ ꯍꯧꯖꯤꯛꯇꯤ ꯊꯕꯛ ꯇꯧꯗꯦꯗ ꯏꯆꯥꯁꯤꯡ ꯍꯨꯖꯤꯛ ꯆꯥꯛ__ ꯄꯤꯖꯕ ꯂꯣꯏꯔꯒꯀꯣ꯫
ꯍꯧꯖꯤꯛꯇ ꯑꯩ ꯀꯥꯗ ꯐꯝꯔꯒ ꯀꯩꯅꯣ ꯂꯥꯏꯔꯤꯛ ꯄꯥꯔꯤꯅꯦ꯫
ꯑꯣꯏ ꯅꯪꯗꯤ ꯆꯥꯛ ꯆꯥꯔꯕꯣ꯫
ꯆꯥꯛꯇꯤ ꯆꯥꯗ꯭ꯔꯤꯗ ꯀꯣꯟꯅ ꯑꯩꯅ ꯆꯥꯗꯣꯏꯕꯀꯣ ꯄꯨꯡ ꯕꯥꯔꯣ__ ꯑꯗꯨꯋꯥꯏꯗ꯫
ꯑꯣ ꯊꯦꯡꯉꯦꯗꯅ ꯅꯪꯗꯤ꯫
ꯎꯝ ꯌꯨꯒꯥꯒ ꯇꯧꯗꯅ ꯈꯣꯠꯇꯅ ꯇꯧꯕꯒꯤꯀꯣ ꯆꯥꯛꯇꯣ꯫ ꯇꯨꯝ ꯊꯦꯡꯅ ꯆꯥꯕ꯫
ꯑꯣ ꯑꯣ ꯑꯣ ꯑꯣ ꯐꯥꯏꯌꯦ ꯑ ꯅꯪꯗꯤ꯫ ꯑ ꯕꯗꯤ ꯀꯔꯤ ꯀꯔꯥ ꯁꯦꯝꯃꯒ ꯂꯩ ꯃꯥꯜꯂꯦꯀꯣ꯫
ꯑꯁ ꯑꯥ ꯁꯦꯝꯗ꯭ꯔꯗꯤ ꯍꯟꯅꯨꯔꯛꯄꯒꯤꯀꯣ ꯇꯧ ꯑ__ ꯌꯥꯗ꯭ꯔꯕꯅꯤꯅꯦ꯫
ꯍꯣ ꯍꯣ ꯍꯣ ꯍꯣꯏ꯫
ꯎꯝ ꯏꯁꯥꯁꯨ ꯍꯨꯖꯤꯛ ꯁꯦꯝ ꯁꯦꯝꯒꯠꯂꯒ꯫ ꯁꯦꯝꯔꯒ ꯐꯥ ꯐꯥꯔꯒ ꯍꯦꯜꯗꯤ ꯂꯩꯕꯗꯨꯅ ꯐꯥꯥꯔꯦ ꯐꯥꯏꯗꯅ꯫
ꯍꯣꯏ ꯍꯣꯏ ꯑꯗꯨꯅ ꯐꯥꯏꯌꯦ꯫
ꯎꯝ ꯑꯗꯨꯒꯤꯗꯃꯛꯇꯅꯦꯗ ꯍꯧꯖꯤꯛ ꯎꯝ꯫
ꯎꯝ ꯎꯝ꯫
ꯑꯉꯥꯡꯁꯤꯡ ꯑꯁ ꯊꯕꯛꯄꯨꯗꯤ ꯌꯥꯝꯃꯦꯗ ꯑꯉꯥꯡꯁꯤꯡ ꯑꯃꯨꯛ ꯂꯣꯏꯁꯤꯟꯒꯅꯤ ꯂꯥꯏꯔꯤꯛ꯫ ꯇꯝꯕ ꯂꯣꯏꯔꯅꯤ ꯆꯥꯛ ꯊꯣꯡꯔꯅꯤ ꯆꯥꯛ ꯊꯣꯡꯕ ꯂꯣꯏꯔꯦ ꯑꯃꯨꯛ ꯑꯩꯒꯤ ꯑ__ ꯊꯕꯛ ꯑꯃꯨꯛ ꯍꯧꯔꯅꯤ ꯌꯨꯒꯥ ꯅꯨꯡꯒꯥ ꯂꯣꯏꯔꯦ ꯑꯃꯨꯛ꯫ ꯑ ꯑꯁ ꯊꯕꯛ ꯑꯃ ꯆꯠꯂꯨꯔꯅꯤ꯫ ꯍꯜꯂꯛꯑꯅꯤ ꯑꯁ ꯋꯥꯗꯤ ꯋꯥꯔꯦ꯫
ꯅꯆꯥꯗꯤ ꯀꯌꯥ ꯂꯩꯔꯒꯦ꯫
ꯑꯅꯤꯅꯦ ꯅꯪ ꯈꯪꯗ꯭ꯔꯣ꯫
ꯑꯣ ꯑꯩ ꯈꯪꯉꯤ
ꯅꯍꯥꯛ ꯑꯩ ꯅꯣꯏ ꯌꯨꯝꯗ ꯂꯥꯛꯂꯝꯕꯗꯣ ꯑꯣ ꯑꯗꯨꯀꯥꯟꯗ ꯅꯪ ꯇꯨꯝꯂ ꯂꯩꯕ ꯑꯩ ꯑꯃꯨꯛ ꯍꯟ ꯍꯜꯂꯒ ꯆꯠꯄꯀꯣ ꯎꯝ ꯎꯝ ꯅꯆꯥꯅꯨꯄꯤꯁꯤꯡꯗꯨꯗꯤ ꯀꯃꯥꯏꯅ ꯇꯧꯔꯤꯒꯦ꯫
ꯎꯝ ꯏꯆꯥ ꯅꯨꯄꯤꯗꯤ ꯑꯗꯨꯝ ꯅꯨꯡꯉꯥꯏꯅ ꯑꯗꯨꯝ ꯂꯩꯗ ꯑꯗꯨꯝ ꯃꯥꯁꯨ ꯀꯣꯂꯦꯖ ꯆꯠꯂꯦ ꯑꯗꯨ ꯇꯧꯋꯦ ꯑꯗꯥ ꯇꯧꯋꯦ ꯑꯗꯨꯒ ꯗꯨꯝ ꯂꯩꯌꯦꯗ꯫
ꯑꯦ ꯑꯦ ꯈꯪꯗ꯭ꯔꯦꯗ ꯍꯟꯗꯛ ꯀꯥꯟꯁꯤꯀꯣ꯫
ꯍꯣꯏ ꯍꯣꯏ ꯍꯣꯏ ꯏꯔꯥꯡꯒ ꯏꯔꯥꯡ ꯐꯠꯇꯕꯁꯤꯒ꯫
ꯎꯝ ꯎꯝ ꯑꯁ ꯈꯪꯗ꯭ꯔꯦꯗ ꯍꯧꯖꯤꯛꯀꯥꯟꯁꯦ ꯎꯝ꯫ ꯍꯌꯦꯡꯗꯤ ꯅꯪ ꯆꯥꯔꯁ ꯆꯠꯀꯗ꯭ꯔꯣ꯫
ꯍꯌꯦꯡꯁꯦ ꯎꯝ ꯆꯠꯀꯅꯤ ꯅꯪꯗꯤ꯫
ꯑꯣ ꯑꯩꯁꯨ ꯆꯠꯀꯅꯤꯅꯦ ꯍꯌꯦꯡ꯫
ꯑꯣ ꯑꯣ ꯄꯨꯡ ꯀꯌꯥꯗ ꯑ ꯑ ꯄꯨꯡ ꯀꯌꯥꯗ ꯊꯣꯛꯇꯣꯏꯅꯣ ꯅꯪꯗꯤ꯫
ꯈꯣꯏꯗꯤ ꯄꯨꯡ ꯇꯔꯨꯛ ꯃꯈꯥꯏꯗꯅꯦ꯫
ꯄꯨꯡ ꯇꯔꯨꯛ ꯃꯈꯥꯏ ꯑꯣ ꯑꯣ ꯑꯗꯨꯗꯤ ꯊꯦꯡꯅꯁꯦ ꯑꯩꯈꯣꯏ꯫
ꯑꯣ ꯊꯦꯡꯅꯁꯦ ꯌꯥꯏ ꯌꯥꯏ ꯎꯝ ꯎꯝ꯫ ꯎꯝ ꯎꯝ ꯆꯥꯔꯖꯇ ꯑꯩꯈꯣꯏ ꯑ ꯄ꯭ꯔꯣꯒ꯭ꯔꯥꯝ ꯂꯩꯕꯗꯨꯁꯨꯀꯣ ꯑꯗꯨꯁꯨ ꯌꯥꯎꯔꯒ ꯀꯣ꯫ ꯍꯜꯂꯥꯛꯄꯗꯗꯤ ꯑꯩꯈꯣꯏꯗ ꯆꯥꯛ ꯆꯥꯃꯤꯟꯅꯔꯁꯦ꯫
ꯎꯝ ꯏꯁꯩ ꯀꯔꯤ ꯀꯔꯥꯗꯤ ꯈꯤꯇꯪ꯫ ꯎꯝ ꯇꯧꯔꯤꯕꯣ꯫ ꯅꯠꯇ꯭ꯔꯒ ꯀꯃꯥꯏ ꯀꯃꯥꯏ ꯇꯧ ꯍꯣꯏ
ꯂꯩꯔꯤꯗ ꯉꯁꯤꯁꯨ ꯑꯃꯨꯛ ꯏꯁꯩ ꯑꯃꯑꯅꯤ ꯎꯝ ꯑꯩꯒꯤ ꯏꯁꯩꯗꯨ ꯅꯪ ꯇꯥꯕ ꯐꯪꯕ꯭ꯔꯣꯅꯦ ꯒꯨꯁꯄꯦꯜꯒꯤ ꯏꯁꯩꯗꯣ
ꯅꯦꯠꯋ꯭ꯥꯔꯛꯁꯤ ꯅꯨꯉꯥꯏꯇꯦꯗ
ꯑꯣ ꯑꯣ ꯑꯩꯗꯤ ꯇꯥꯏ ꯅꯪꯒꯤ ꯈꯣꯟꯖꯦꯟ
ꯑꯣ ꯑꯣ ꯈꯤꯇꯪ ꯅꯦꯠꯋꯥ꯭ꯔꯛꯇꯣ ꯈꯤꯇꯪ ꯇꯞꯄ ꯍꯣꯏ ꯍꯣꯏ ꯇꯥꯏꯌꯦ
ꯑꯣ ꯑꯣ ꯑꯩꯗꯤ ꯑꯗꯨꯝ ꯏꯁꯩꯗꯤ ꯇꯧꯔꯤꯗ ꯎꯝ ꯎꯝ ꯅꯪꯗꯤ ꯏꯁꯩꯒ ꯇꯣꯛꯑꯔꯄꯣ
ꯑꯩꯗꯤ ꯏꯁꯩ ꯇꯣꯛꯑꯦ ꯑ ꯊꯕꯛꯀ ꯌꯥꯝꯅ ꯀꯩꯅꯣ ꯇꯧꯕꯁꯤꯒ ꯑꯗꯨꯝ ꯑꯩꯗꯤ ꯑ ꯇꯧꯗ꯭ꯔꯦ ꯍꯟꯗꯛꯇꯤ ꯑꯗꯣ ꯎꯝꯝ ꯑꯩ ꯎꯝ ꯍꯟꯗꯛꯇꯤ ꯑꯗꯨꯝ ꯌꯨꯝꯗ ꯑꯗꯨꯝ ꯂꯩꯔꯒ ꯄꯥꯔꯠ ꯇꯥꯏꯝꯒꯨꯝꯕ ꯇꯧꯔꯦ ꯑꯗꯨꯒ ꯑꯗꯨꯅꯦꯗ
ꯑꯣ
ꯈꯪꯗ꯭ꯔꯦꯗ ꯄꯨꯟꯁꯤ
ꯑꯣ ꯑꯣ ꯑꯩꯗꯤ ꯆꯥꯔꯆꯇ ꯆꯥꯔꯆ ꯃꯦꯝꯕꯔ ꯃꯌꯥꯝꯅꯁꯨ ꯏꯁꯩꯕꯨꯗꯤ ꯇꯣꯛꯀꯅꯨ ꯈꯣꯠꯀꯅꯨꯅ ꯀꯣ ꯎꯝ ꯑꯩꯈꯣꯏ ꯏꯇꯥ ꯑꯃꯗꯨꯁꯨ ꯉꯁꯥꯏ ꯐꯣꯟ ꯇꯧꯅꯕꯅꯦꯕꯀꯣ ꯑꯩꯈꯣꯏ ꯏꯇꯥ ꯑꯃꯗꯣ ꯑꯗꯨꯒ ꯃꯥꯁꯨ ꯨ ꯍꯌꯦꯡ ꯎꯅꯁꯦꯅ ꯍꯥꯏꯕ ꯎꯝ ꯑꯗꯨꯗ ꯃꯆꯥꯁꯤꯡꯗꯨꯁꯨ ꯏꯁꯩ ꯈꯔ ꯀꯩꯅꯣ ꯇꯧꯅꯕ ꯊꯥꯗꯤ ꯊꯥꯔꯛꯀꯅꯤꯀꯣ ꯈꯣꯠꯀꯅꯤꯀꯣꯅ ꯑꯁ ꯑꯉꯥꯡꯁꯤꯡꯗꯤ ꯑꯩꯒꯤ ꯏꯁꯩꯒꯤ ꯇꯨꯟꯗꯨꯗꯤ ꯈꯔ ꯃꯣꯏ ꯀꯩꯅꯣ ꯇꯝꯕꯗꯤ ꯋꯥꯗꯤ ꯋꯗꯤ ꯋꯒ ꯑꯗꯨꯗꯤ ꯍꯥꯏꯗꯤ ꯍꯥꯏꯅꯗ꯭ꯔꯦ ꯃꯇꯨꯡꯗ ꯑꯩꯈꯣꯏ ꯀꯩꯅꯣ ꯐꯣꯟ ꯇꯧꯅꯔꯒ ꯍꯥꯏꯅꯕꯀꯣ
ꯍꯣꯏ ꯅꯪ ꯍꯟꯗꯛ ꯑ ꯏꯁꯩ ꯑꯣꯖꯥ ꯇꯧꯔꯕ꯭ꯔꯥꯅꯦ
ꯏꯁꯩꯒꯤꯗꯤ ꯑꯁ ꯃꯣꯏ ꯃꯃꯥꯁꯤꯡꯅ ꯇꯝꯕꯤꯌꯨ ꯇꯝꯕꯤꯌꯨ ꯇꯝꯕꯤꯌꯨ ꯇꯧꯕꯗꯨꯗꯗꯤ ꯈꯔ ꯑꯃ ꯑꯅꯤꯗꯤ ꯑꯗꯨꯝ ꯂꯧꯁꯤꯜꯂꯒ ꯀꯣ ꯇꯧꯋꯦ ꯑꯁ ꯏꯁꯩ ꯁꯛꯄꯁꯨ ꯑꯁ ꯍꯧꯖꯤꯛꯀꯥꯟꯒꯤ ꯍꯅꯨꯔꯛꯄꯒꯤ ꯏꯁꯩꯗꯨꯁꯨ ꯑꯁ ꯌꯥꯗ꯭ꯔꯦꯗ ꯑꯗꯨꯒꯨ ꯕꯤꯠꯇꯒꯤ ꯀꯣ ꯑꯩꯈꯣꯏꯒꯤ ꯍꯁꯕꯦꯟꯒꯤ ꯕꯤꯠꯇꯒꯤ ꯁꯥꯛꯑꯦꯅꯦ ꯃꯥꯁꯨ ꯏꯁꯩ ꯌꯥꯝ ꯌꯥꯝ ꯄꯥꯝꯃꯦꯕ ꯎꯝ ꯃꯥꯗꯤ ꯌꯥꯝ ꯁꯛꯅꯤꯡꯕꯅꯦ ꯑꯗꯨꯁꯨ ꯃꯥ ꯊꯕꯛꯇꯨ ꯌꯥꯝꯃꯟꯕꯒꯤ ꯑꯥ ꯑꯁ ꯏꯁꯣꯔꯒꯤ ꯏꯁꯩꯗꯨꯕꯨ ꯑꯩꯅ ꯑꯣꯏꯅ ꯁꯛꯇꯣꯛꯑꯒꯦꯗ ꯅꯅꯦ
ꯍꯣꯏ ꯂꯥꯏꯒꯤꯒꯨꯝꯕꯒꯤ ꯊꯕꯛ ꯇꯧꯕꯗꯤ ꯐꯔꯦ ꯐꯔꯦ
ꯑꯥ ꯂꯥꯏꯐꯇꯁꯨ ꯏꯁꯩ ꯅꯨꯡ ꯁꯛꯄꯁꯨ ꯃꯥꯏꯟꯁꯦ ꯌꯥꯝ ꯐ꯭ꯔꯦꯁ ꯑꯣꯏꯔꯒ ꯀꯩ ꯍꯥꯏꯒꯅꯤ ꯍꯛ ꯑꯁꯨꯝ ꯑꯉꯥꯡ ꯍꯩꯗꯤ ꯋꯥꯈꯟꯗꯣ ꯑꯗꯨꯃꯥꯏ ꯇꯧꯔꯦꯕꯀꯣ ꯅꯨꯡꯁꯨ ꯅꯨꯡꯉꯥꯏꯗ ꯏꯁꯩ ꯁꯛꯄꯗꯤ ꯎꯝ
ꯍꯣꯏ ꯏꯁꯩ ꯁꯛꯄꯗꯤ ꯑꯩꯗꯤ ꯊꯕꯛ ꯀꯁꯤ ꯁꯤꯒ ꯏꯆꯥ ꯁꯤꯒ ꯌꯦꯡꯕꯁꯤꯗ ꯑꯗꯨꯝ ꯑꯩꯗꯣ ꯀꯣꯟꯅ ꯇꯧꯔꯒꯦꯅꯀꯣ
ꯑꯁ ꯅꯪ ꯇꯣꯛꯄꯗ ꯅꯪ ꯎꯝ ꯑꯁ
ꯑꯩꯈꯣꯏ ꯎꯝ ꯃꯦꯝꯕꯔ ꯃꯌꯥꯝꯗꯨꯁꯨ ꯍꯥꯏꯕꯅꯤ ꯇꯣꯛꯀꯅꯨꯅ ꯑꯗꯨꯕꯨ ꯑꯩ ꯍꯟꯗꯛꯇꯤ ꯕ꯭ꯔꯦꯛ ꯂꯧꯒꯦ ꯇꯧꯔꯕ ꯑꯗꯨꯒꯤ ꯊꯕꯛ ꯀ꯭ꯔꯤ
ꯑꯉꯥꯡ ꯄꯤꯛꯄꯁꯦ ꯋꯥꯗꯤ ꯋꯥꯕꯅꯦꯕ ꯎꯝ ꯎꯝ ꯅꯣꯏ ꯃꯤꯒ ꯊꯝꯗ꯭ꯔꯕꯣ ꯍꯟꯗꯛꯀ
ꯑꯩꯈꯣꯏ ꯎꯝ ꯍꯟꯗꯛꯁꯦ ꯃꯤ ꯑꯃꯗꯤ ꯊꯝꯃꯦ ꯑꯗꯨ ꯑꯣꯏꯔꯁꯨ ꯑꯉꯥꯡꯁꯦ ꯄꯤꯛꯄꯅꯤꯅꯀꯣ
ꯑꯣ ꯑꯣ
ꯑꯗꯨꯝ ꯑꯩꯈꯣꯏ ꯂꯣꯏꯅ ꯇꯧꯔꯦ ꯇꯧꯅꯔꯒ ꯊꯕꯛꯁꯤꯗꯤ ꯈꯔ ꯆꯤꯜꯂꯦ ꯑꯗꯨꯗꯤ
ꯑꯣ ꯍꯣ ꯍꯣ ꯍꯣ ꯍꯣ ꯍꯣꯏ ꯃꯇꯨꯡꯗ ꯑꯃꯨꯛ ꯊꯕꯛ ꯇꯧꯅ ꯇꯧꯅꯁꯨ ꯑꯗꯨꯝ ꯁꯛꯑꯣ ꯅꯨꯡꯉꯥꯏꯕꯅꯦ ꯄꯨꯟꯁꯤꯁꯤꯗ ꯑꯗꯨꯝ ꯏꯁꯩ ꯇꯥꯕ ꯈꯣꯠ ꯄ ꯃ꯭ꯌꯨꯏꯖꯤꯛ ꯑꯗꯨꯝ ꯂꯤꯁꯟ ꯇꯧꯕ ꯈꯣꯠꯄ ꯍꯥꯏꯕꯁꯤꯁꯨ ꯑꯩꯈꯣꯏꯒꯤ ꯍꯛꯆꯥꯡꯒꯤꯗ ꯌꯥꯝꯅ ꯐ꯭ꯔꯦꯁ ꯑꯣꯏꯗ꯭ꯔꯥ ꯑꯩꯗꯤ ꯑꯌꯨꯛꯀꯣ ꯄꯨꯡ ꯃꯉꯥ ꯃꯈꯥꯏ ꯑꯗꯨꯋꯥꯏ ꯍꯧꯒꯠꯂꯤꯗꯅ ꯍꯧꯒꯠꯂꯅꯤ ꯑꯩ ꯒꯤꯇꯔ ꯄꯥꯏꯔꯅꯤ ꯃꯄꯥꯟꯗ ꯑꯗꯨꯀꯥꯟꯗ ꯃꯤ ꯀꯅꯥꯁꯨ ꯍꯧꯒꯠꯅꯔꯔꯣꯏ ꯑꯩꯈꯣꯏꯗꯤ ꯍꯪꯒꯣꯜꯁꯨ ꯆꯥꯎꯕꯅꯤꯅꯀꯣ ꯃꯄꯥꯟꯗ ꯐ꯭ꯔꯦꯁ ꯏꯌꯔꯒꯗꯣ ꯐꯪ ꯐꯪꯉꯒ ꯏꯁꯥꯗꯣ ꯌꯥꯝ ꯅꯨꯡꯉꯥꯏꯅ ꯌꯥꯝꯅ ꯁꯛꯄꯗꯣ ꯏꯁꯩꯕꯨꯗꯤ ꯌꯥꯝ ꯀꯟꯅꯗꯤ ꯀꯩꯅꯣ ꯁꯛꯄꯗꯤ ꯌꯥꯗ꯭ꯔꯦꯀꯣ ꯃꯤ ꯇꯨꯝꯅꯔꯀꯥꯟꯁꯤꯗꯀꯣ ꯑꯗꯨ ꯇꯧꯔꯒ ꯑꯁ ꯇꯥꯕ ꯃꯤꯁꯤꯡꯅꯗꯤ ꯍꯥꯏꯔꯛꯑꯦꯕ ꯑꯁ ꯅꯪꯒꯤ ꯏꯁꯩꯗꯣ ꯌꯥꯝ ꯐꯖꯩ ꯈꯣꯠꯂꯦ ꯅꯪ ꯑꯌꯨꯛ ꯑꯌꯨꯛ ꯇ ꯁꯥꯛꯄꯗꯣ ꯈꯣꯠꯄꯗꯣ ꯑꯩꯈꯣꯏ ꯐꯃꯨꯡꯗ ꯇꯥꯔꯒ ꯇꯨꯝꯔꯒ ꯂꯩꯔꯤꯅꯦ ꯈꯣꯠꯂꯤꯅꯦꯅꯁꯨ ꯍꯥꯏꯕꯁꯤ ꯁꯨ ꯌꯥꯎꯋꯦ ꯑꯁ ꯑꯩꯈꯣꯏ ꯌꯨꯝꯗ ꯀꯟꯅ ꯀꯟꯗꯀꯣ
ꯑꯁꯦ ꯂꯣꯏꯅ ꯊꯥꯒꯠꯅꯔꯤꯅꯦ ꯅꯨꯡꯉꯥꯏꯔꯤꯀꯣ ꯅꯪꯗꯤ ꯌꯥꯝ
ꯈꯪꯗ꯭ꯔꯦꯗ ꯈꯪꯗ꯭ꯔꯦꯗ ꯎꯝ ꯎꯝ ꯃꯥꯏꯟꯗꯤ ꯌꯥꯝꯅ ꯐ꯭ꯔꯦꯁ ꯑꯣꯏꯕ ꯎꯝ
ꯇꯥꯕꯔ
ꯎꯝ ꯎꯝ ꯉꯟꯇꯥ ꯍꯧꯒꯠꯂ ꯀꯥꯟꯗꯅ ꯊꯣꯛꯔꯥꯛꯑ ꯀꯥꯟꯗ ꯆꯤꯟꯅ ꯏꯁꯤ ꯑ ꯀꯩꯅꯣꯒꯤ ꯑ ꯀ꯭ꯂꯥꯎꯗꯤ ꯇꯧꯕꯗꯣ ꯈꯔ
ꯍꯣꯏ ꯍꯣꯏ ꯍꯣꯏ
ꯑꯗꯨꯀꯥꯟꯗ ꯑꯁ ꯃꯣꯔꯥꯗꯨ ꯇꯧꯔꯒ ꯒ꯭ꯔꯤꯟ ꯇꯤ ꯑꯃ ꯊꯝꯔꯒ ꯑꯁ ꯇꯧꯔꯒ ꯃꯥꯏꯟꯗꯣ ꯌꯥꯝ ꯐ꯭ꯔꯦꯁ ꯑꯣꯏꯔꯒꯀꯣ ꯎꯝ ꯋꯥꯛꯀꯤꯡꯒ ꯆꯠꯇ꯭ꯔꯦ ꯑꯩ ꯅꯍꯥꯟꯗꯤ ꯋꯥꯛꯀꯤꯡ
ꯍꯣ ꯍꯣꯏ ꯅꯪꯗꯤ ꯏꯁꯩꯗꯦ ꯂꯣꯏꯅ ꯑ ꯊꯋꯥꯏ ꯆꯪꯈ꯭ꯔꯥ ꯃꯥꯜꯂꯦꯀꯣ
ꯑꯁ ꯑꯤꯁꯩꯗꯤ ꯎꯝ ꯊꯋꯥꯏ ꯌꯥꯝ ꯆꯪꯉꯦ ꯑꯩ꯫ ꯈꯪꯗ꯭ꯔꯦꯗ ꯎꯝ ꯏꯁꯩ ꯍꯥꯏꯕ ꯍꯥꯏꯕꯗꯤ ꯎꯝ
ꯗꯨ ꯍꯩꯌꯦ ꯅꯪꯗꯤ ꯑꯗꯨꯒ ꯁꯥꯛꯄꯁꯨ ꯍꯩꯌꯦ꯫ ꯑ ꯃꯌꯨ ꯑ ꯖꯤꯛꯀꯤꯁꯨ ꯅꯪꯅ ꯑꯗꯨꯝ ꯅꯁꯥꯅ ꯑꯗꯨꯝ ꯇꯧꯔꯦ ꯑꯗꯣ ꯑꯗꯨꯅ ꯐꯥꯔꯦꯗ
ꯎꯝ ꯎꯝ ꯈꯪꯗ꯭꯭ꯔꯦꯗ ꯈꯪꯗ꯭ꯔꯦꯗ ꯎꯝ ꯎꯝ
ꯑꯁ ꯅꯪꯁꯨ ꯑꯗꯨꯝ ꯀꯩꯅꯣ ꯏꯁꯩ ꯍꯥꯏꯕꯁꯤꯗꯤ ꯅꯪꯅ ꯊꯕꯛ ꯇꯧꯔꯣ ꯑꯉꯥꯡ ꯁꯨꯝꯔꯣ ꯑꯗꯨꯝ ꯁꯛꯀꯗꯧꯕꯅꯦ ꯑꯩꯁꯨ ꯊꯥꯏꯅꯀꯣ ꯑꯩ ꯒꯦꯐ ꯂꯧꯔꯝꯃꯦꯕꯀꯣ ꯕ꯭ꯔꯦꯛ ꯂꯧꯔꯝꯃꯦꯕ ꯕ꯭ꯔꯦꯛ ꯂꯧꯕꯁꯤꯗ ꯑꯩꯅ ꯑꯉꯥꯡ ꯄꯤꯛꯔ ꯀꯥꯟꯗ ꯑꯩꯒꯤ ꯏꯆꯥ ꯏꯆꯥꯅꯨꯄꯤ ꯑꯇꯣꯟꯕꯤꯗꯣ ꯌꯥꯝ
ꯎꯝ
ꯄꯥꯝꯕꯅꯦ ꯏꯁꯩ ꯃꯥ ꯇꯨꯝꯕ ꯀꯥꯟꯗ ꯏꯁꯩ ꯊꯥꯕꯤꯗ꯭ꯔꯕ ꯌꯥꯗꯦ ꯑꯩꯅ ꯁꯛ ꯄ ꯉꯝꯗ꯭ꯔꯁꯨ ꯑꯩ ꯑꯩꯒꯤ ꯀꯩꯅꯣꯗꯣ ꯐꯣꯟꯗ ꯀꯩꯀꯩ ꯑ ꯊꯥꯔꯒ ꯀꯣ ꯑꯗꯨꯝ ꯇꯧꯔꯗꯤ ꯃꯥꯗꯤ ꯇꯨꯝꯈ꯭ꯔꯅꯤ꯫ ꯑꯗꯨꯒ ꯑꯩꯅ ꯑꯗꯨꯀꯥꯟꯗ ꯑ ꯕ꯭ꯔꯦꯛ ꯂꯧꯔ ꯀꯥꯟꯁꯤꯗ ꯑꯩꯅ ꯆꯥꯛ ꯊꯣꯡꯔꯣ ꯑꯃ ꯇꯧꯔꯣ ꯑꯩꯅ ꯑꯗꯨꯝ ꯏꯁꯩ ꯁꯥꯛꯄ ꯑꯩꯈꯣꯏ ꯏꯅꯦꯝꯕꯣꯛ ꯇꯣ ꯈꯪꯕ꯭ꯔꯥ ꯑꯩꯈꯣꯏ ꯏꯅꯦꯝꯕꯣꯛꯅ ꯐꯥꯎ ꯑꯁ
ꯅꯣꯏ ꯅꯅꯦꯝ
ꯑꯣ ꯑꯩꯈꯣꯏ ꯏꯅꯦꯝꯕꯣꯛꯇꯣ ꯍꯥꯟꯅ ꯂꯥꯛꯔꯝꯃꯦꯕꯀꯣ ꯇꯥꯕ꯭ꯔꯣ ꯇꯥꯕ꯭ꯔꯣ
ꯍꯣꯏ ꯍꯜꯂꯣ
ꯇꯥꯕ꯭ꯔꯣ
ꯍꯣꯏ ꯇꯥꯏꯌꯦ ꯃꯦꯝ
ꯎꯝ ꯎꯝ ꯑꯁ ꯀꯔꯤꯅꯣ ꯅ-ꯅꯪ ꯅꯦꯠꯋ꯭ꯔꯥꯛ ꯌꯥꯝ ꯅꯨꯡꯉꯥꯏꯇꯦ ꯇꯗꯠ ꯇꯗꯠ ꯇꯧꯔꯤꯁꯤꯕꯨ ꯀꯩꯒꯤꯅꯣꯅꯦ꯫
ꯍꯣꯏ ꯑꯩꯁꯨ ꯑꯩꯁꯨ ꯑꯗꯨꯃꯥꯏꯅ ꯈꯜꯂꯤꯅꯦ ꯅꯪꯒꯤ ꯅꯦꯠꯋꯥꯛꯁꯦ ꯈꯔ ꯅꯨꯡꯉꯥꯏꯇꯦꯅ
ꯑꯣ ꯅꯪ ꯊꯣꯡꯒꯨꯝꯕ ꯊꯤꯡꯕ꯭ꯔꯣ ꯅꯣꯏ ꯅꯣꯏ ꯋꯥꯏꯐꯥꯏꯒ ꯊꯥꯗꯣꯛꯄ꯭ꯔꯣ ꯍꯜꯂꯣ ꯇꯥꯕ꯭ꯔꯣ
ꯇꯥꯕ꯭ꯔꯣ
ꯇꯥꯏ ꯇꯥꯏ ꯇꯥꯕ꯭ꯔꯥ
ꯑ ꯑ ꯇꯥꯏꯌꯦ ꯇꯥꯏꯌꯦ ꯈꯔ ꯅꯦꯠꯋꯥꯛꯇꯣ ꯈꯔ ꯇꯞꯄ ꯃꯥꯜꯂꯦ ꯑꯩꯒꯤꯗꯣ ꯑꯗꯨ ꯅꯪꯒꯤꯗꯤ ꯅꯪꯒꯤꯗꯤ ꯅꯨꯡꯉꯥꯏꯕ꯭ꯔꯥ
ꯅꯨꯡꯉꯥꯏꯅꯦ ꯅꯪꯉꯣꯟꯗꯒꯤꯅꯤꯅꯦ ꯇꯥꯗ꯭ꯔꯤꯁꯦ
ꯍꯣꯏ ꯍꯣꯏ ꯍꯣꯏ
ꯑꯁ ꯁꯤꯗꯤ ꯌꯥꯒꯗꯧ ꯃꯥꯟꯗ꯭ꯔꯦ ꯀꯣ
ꯂꯣꯏꯔꯝꯗꯥꯏ
ꯑꯗꯨ ꯍꯌꯦꯡ ꯍꯌꯦꯡꯁꯤ ꯑ ꯀꯩꯅꯣ ꯑꯥ ꯅꯪ ꯆꯔꯆ ꯆꯠꯄ ꯀꯥꯟꯗ ꯀꯔꯤ ꯐꯅꯦꯛ ꯁꯦꯠꯇꯣꯏꯅꯣ
ꯑꯁ ꯐꯅꯦꯛꯄꯨꯗꯤ ꯑꯩꯈꯣꯏ ꯏꯃꯥꯅ ꯑꯩ ꯑꯩꯒꯤꯗꯃꯛꯅꯦꯅ ꯁꯥꯕ ꯑꯣꯔꯦꯟꯁꯀ ꯌꯦꯂꯣ ꯀꯂꯔꯒ ꯋꯥꯏꯠꯀ ꯃꯤꯛꯁ ꯇꯧꯕꯗꯣ
ꯍꯣꯏ
ꯑꯗꯨꯗ ꯍꯌꯦꯡꯁꯤ ꯏꯁꯩ ꯏꯁꯩꯁꯨ ꯆꯔꯁꯇ ꯑꯩꯈꯣꯏ ꯀꯩꯅꯣ ꯇꯧꯕꯅꯦꯕꯀꯣ ꯑꯗꯨꯀꯥꯟꯗ ꯐꯤꯅꯦꯛ ꯍꯥꯞꯀꯅꯤ ꯑꯗꯨ ꯐꯤꯅꯦꯛꯇꯨꯒ ꯕ꯭ꯂꯥꯎꯁ ꯇꯣꯞꯁ ꯑꯩꯈꯣꯏ ꯏꯋꯥꯅ ꯑꯥ ꯅꯍꯥꯟ ꯀꯣꯏꯕ ꯆꯠꯄ ꯀꯥꯟꯗ ꯅ ꯂꯧꯔꯛꯄ ꯑꯩ ꯊꯥꯏꯅ ꯍꯥꯞꯂꯛꯑꯒ ꯅꯪ ꯌꯥꯝ ꯐꯖꯩ ꯍꯥꯏꯕ ꯇꯣꯞꯁ ꯑꯃ ꯋꯥꯏꯠ ꯀꯂꯔꯗꯣ ꯑꯗꯨꯒ ꯍꯥꯞꯂꯅꯤꯗ ꯍꯌꯦꯡꯗꯤ ꯃꯣꯏ ꯕꯞꯇꯤꯖꯝꯁꯨ ꯑꯉꯥꯡꯁꯤꯡ ꯂꯩ ꯍꯥꯏꯕꯒꯤꯀꯣ ꯑꯗꯨꯒꯤ ꯑꯩ ꯍꯌꯦꯡꯁꯦ ꯋꯥꯏꯠꯀ ꯐꯅꯦꯛꯇꯤ ꯃꯤꯛꯁ ꯑꯗꯨꯝ ꯇꯧꯈ꯭ꯔꯅꯤ ꯀꯂꯔꯗꯨꯗꯤꯀꯣ
ꯑꯣ ꯑꯣ ꯑꯗꯨ ꯅꯪ ꯑ ꯅꯪ ꯀꯔꯤꯅꯣ ꯑꯃ ꯎꯝ ꯊꯕꯛ ꯑꯃ ꯌꯥꯎꯋꯦ ꯍꯥꯏꯕ ꯅꯠꯇ꯭ꯔꯣ ꯑꯃ ꯀꯣꯏꯕ ꯆꯠ ꯍꯥꯏꯕꯗꯣ ꯑꯗꯨ ꯀꯃꯥꯏ ꯀꯃꯥꯏ ꯇꯧ ꯑꯩꯁꯨ ꯌꯥꯎꯅꯤꯡꯉꯤ ꯑꯗꯨꯗꯣ
ꯑꯁ ꯍꯌꯦꯡ ꯍꯌꯦꯡ ꯑꯩꯈꯣꯏ ꯌꯨꯝꯗ ꯂꯥꯛꯑꯣ ꯑꯩꯈꯣꯏ ꯏꯇꯥ ꯑꯃꯁꯁꯨ ꯑꯩ ꯆꯥꯛ ꯀꯧꯈꯤꯕꯅꯦꯕ ꯅꯪꯁꯨ ꯂꯥꯛꯑꯣ ꯑꯗꯨꯒꯤ ꯃꯔꯝꯗ ꯍꯌꯦꯡ ꯐꯖꯅ ꯁꯥꯟꯅꯔꯁꯦ ꯅꯨꯡꯉꯥꯏꯕꯅꯦꯍꯦ ꯑꯗꯨꯗꯤ ꯁꯤ ꯂꯣꯏꯔꯗꯤꯀꯣ ꯃꯊꯛꯇ ꯀꯩꯅꯣ ꯎꯝ